ꯍꯣꯏ
ꯍꯦꯟꯅ ꯊꯕꯛꯀ ꯌꯥꯝ ꯆꯤꯟꯕ ꯃꯥꯜꯂꯦꯗ ꯉꯁꯤ
ꯑꯥ ꯊꯕꯛ ꯆꯟꯗꯦ ꯑꯩ ꯏꯅꯥꯎ ꯅꯨꯄꯥ ꯍꯥꯏꯁꯤꯔꯥ ꯑꯩꯒꯤ ꯍꯦꯔꯣ ꯍꯥꯏꯁꯤꯔꯥ ꯈꯪꯗꯦ
ꯎ ꯆꯥꯛꯆꯥꯥ ꯆꯥꯛꯆꯔꯒꯦ ꯍꯥꯏꯅ ꯆꯥꯛ ꯊꯤ ꯎꯝ ꯎꯝ ꯂꯣꯏꯔꯦ ꯍꯧꯖꯤꯛꯇꯤ ꯃꯊꯟꯇ ꯆꯥꯔꯒ ꯂꯩ
ꯌꯥꯝꯐꯩꯌꯦꯀꯣ ꯃꯤꯗꯤ ꯁꯦꯕꯥ ꯌꯥꯝꯐꯕ ꯃꯥꯂꯤꯀꯣ
ꯅꯠꯇꯦ ꯑꯗꯨꯝ ꯇꯧꯗ꯭ꯔꯗꯤ ꯆꯥꯔꯣꯏꯕ ꯃꯥꯗ ꯗꯣ
ꯅꯪꯒꯤ ꯅꯨꯄꯥ ꯑꯣꯏꯕ ꯍꯥꯏꯖꯦ ꯂꯥꯏꯕꯛ ꯌꯥꯝ ꯐꯕꯅꯤꯅꯦ
ꯌꯥꯝ ꯐꯩ ꯌꯥꯝ ꯐꯩ
ꯌꯥꯝ ꯐꯩ ꯌꯥꯝ ꯐꯩ ꯎꯝ ꯑꯩꯒꯤ ꯅꯨꯄꯥꯗꯤ ꯌꯥꯝ ꯐꯩ
ꯑꯗꯨꯒ ꯅꯪꯅ ꯆꯥꯛ ꯊꯤꯕꯤꯔꯕꯅꯦꯅ ꯑꯃꯗꯨꯁꯨ ꯌꯥꯝ ꯍꯥꯎꯅ ꯆꯥꯔꯝꯃꯅꯤ
ꯍꯣꯏꯅꯦ ꯆꯥꯛ
ꯌꯥꯝ ꯅꯨꯡꯉꯥꯏꯑꯒ
ꯉꯁꯤ ꯏꯟꯁꯥꯡ ꯈꯔ ꯌꯥꯝꯗꯕ ꯑꯗꯨꯅ ꯃꯥ ꯃꯥꯒꯤꯗꯣ ꯈꯔ ꯁꯣꯠ ꯇꯧꯕ ꯑꯗꯨꯅ ꯃꯥꯅ ꯏꯟꯁꯥꯡ ꯈꯔ ꯌꯥꯝꯅ ꯄꯨꯔꯁꯨ ꯑ ꯄꯤꯔꯁꯨ ꯌꯥꯏꯑꯦ ꯑꯗꯨꯃꯥꯅ ꯑꯩ ꯉꯁꯤ ꯏꯟꯁꯥꯡ ꯌꯥꯝꯗꯦ ꯈꯖꯤꯛꯇ ꯆꯥꯎ ꯑꯩꯅ ꯍꯥꯏꯕ
ꯎꯝ
ꯌꯥꯝ ꯐꯩ ꯌꯥꯝ ꯐꯩ ꯀꯩꯀꯩ ꯊꯕꯛ ꯇꯧꯔꯤꯅꯣꯃꯥ
ꯃꯥ ꯊꯕꯛ ꯍꯧꯖꯤꯛꯀꯥꯟ ꯊꯕꯛ ꯆꯠꯂꯤ ꯑꯥ ꯗꯨꯀꯥꯟꯗꯣ ꯗꯨꯀꯥꯟ ꯐꯝꯃꯤ ꯅꯠꯇꯦ ꯃꯤꯒꯤꯅꯤ
ꯌꯥꯝ ꯐꯩꯅꯥ
ꯎꯝ
ꯌꯥꯝ ꯌꯥꯝꯅ ꯌꯥꯝ ꯅꯨꯡꯁꯤꯅꯅ ꯂꯩ ꯌꯥꯝ ꯅꯨꯡꯁꯤꯅ ꯂꯩꯃꯤꯟꯅꯕ ꯃꯥꯜꯂꯦꯀꯣ
ꯎꯝ ꯍꯧꯖꯤꯛ ꯐꯥꯎꯗꯤ ꯑꯗꯨꯝ ꯎꯝ ꯂꯩ ꯑꯩꯅ ꯐꯔꯗꯤ ꯑꯗꯨꯝ ꯐꯒꯅꯤ ꯑꯩꯅ ꯐꯠꯇ꯭ꯔꯗꯤ ꯈꯪꯗꯦ
ꯅꯨꯄꯤ ꯍꯥꯏꯕꯗꯤ ꯇꯝꯕ ꯉꯝꯗꯦꯗꯅ ꯃꯔꯛ ꯃꯔꯛꯇꯗꯤ ꯁꯥꯎꯅꯤꯡꯕ ꯀꯔꯤ ꯀꯔꯤꯒꯨꯝꯕ ꯂꯩꯕꯅꯤꯅ ꯎꯝ ꯑꯩ ꯑꯩꯁ ꯑꯩꯗꯤ ꯐꯠꯇꯦ ꯑꯩꯗꯤ ꯃꯤ ꯌꯥꯝ ꯐꯠꯇꯕꯅꯦ
ꯅꯪꯁꯦ ꯑꯗꯨꯝ ꯁꯦꯕꯥ ꯁꯥꯎꯕ ꯗꯤ ꯑꯩꯈꯣꯏ ꯃꯤꯑꯣꯏ-ꯕꯒꯤ ꯃꯍꯧꯁꯥꯅꯦ ꯑꯗꯨꯒ ꯅꯪꯗꯤ ꯁꯦꯕꯥꯁꯨ ꯌꯥꯝ ꯐꯩ ꯃꯤꯁꯨ ꯏꯪꯇꯞ ꯄꯅꯤ ꯑꯗꯨꯒ ꯃꯤꯕꯨ ꯀꯧꯕ ꯀꯥꯟꯗ ꯌꯥꯝꯅ ꯔꯦꯁꯄꯦꯛ ꯑꯣꯏꯅ ꯇꯧꯕꯁꯨ ꯇꯧꯋꯦ
ꯑꯩ ꯑꯦ ꯑꯗꯨꯃꯥꯏꯅ ꯇꯧꯗꯦ ꯌꯥꯝꯅ ꯈꯦꯠꯅꯈ꯭ꯔꯦ ꯂꯩꯁꯥꯕꯤ ꯑꯣꯏꯔꯤꯉꯩꯗ ꯑꯣꯏꯔꯤꯉꯩꯗꯗꯤ ꯑꯗꯨꯝ ꯇꯧꯕ
ꯅꯨ ꯅꯣꯏ ꯅꯨꯄꯤꯒꯤ ꯃꯍꯧꯁꯥꯒꯤ ꯂꯩꯁꯥꯔꯤꯉꯩꯗꯨꯗꯤ ꯌꯥꯝ ꯐꯔꯒ ꯌꯨꯝ ꯄꯥꯜꯂꯀꯥꯟꯗ ꯀꯩꯅꯣ ꯑꯣꯜꯂꯤ ꯍꯥꯏꯗꯔꯣ
ꯍꯣꯏꯅꯦ ꯑꯗꯨꯝ
ꯅꯪ ꯅꯪꯗꯤ ꯑꯗꯨꯃꯥꯏꯅ ꯇꯧꯒꯗꯧ ꯃꯥꯟꯒꯦꯅꯦ
ꯃꯤ ꯌꯥꯝ ꯇꯣꯉꯥꯟꯕꯅꯦ ꯃꯤꯗꯣ ꯑꯁ ꯑꯩ ꯑꯩꯁꯨ ꯑꯗꯨꯝ ꯈꯪꯉꯦ ꯑꯁ ꯏꯊꯟ ꯇꯐꯥ ꯑꯗꯨꯝ ꯑꯗꯨꯝ ꯑꯣꯏꯕꯖꯥꯠꯂꯥ ꯃꯤ ꯃꯤ ꯂꯣꯏꯅ ꯑꯗꯨꯝ ꯉꯥꯡꯁꯦ ꯑꯗꯨꯝ ꯅꯨꯄꯤꯠ ꯐꯠꯄ ꯐꯠꯇꯕ ꯈꯪꯅꯤꯡꯉꯗꯤ ꯎꯝ ꯀꯔꯤ ꯍꯥꯏꯁꯤꯔꯥ ꯌꯨꯝ ꯄꯥꯟꯕ ꯂꯣꯏꯕ ꯀꯥꯟꯗꯅ ꯈꯪꯉꯤ ꯍꯥꯏꯕ ꯑꯗꯨꯀꯣ ꯑꯗꯨꯝ ꯍꯥꯏꯌꯦꯅ ꯑꯁ ꯑꯁꯤ ꯑꯣꯏꯔꯝꯖꯠꯂꯥ ꯑꯩꯗꯤ ꯑꯁ ꯏꯊꯟꯇꯐꯥꯎ ꯑꯗꯨꯝ ꯈꯜꯂꯤꯅꯦ ꯑꯩ ꯄꯥꯝꯃꯤ ꯑꯩꯁꯨ ꯃꯔꯛ ꯃꯔꯛꯇ ꯗꯤ ꯑꯗꯨꯝ ꯁꯥꯎꯔ ꯔꯦ ꯈꯜꯂꯁꯨ ꯃꯔꯛ ꯃꯔꯛꯇꯗꯤ ꯌꯥꯗꯕ ꯃꯔꯤꯡ ꯃꯔꯤꯡ ꯆꯥꯠꯄꯗꯣ
ꯑꯗꯨꯗꯤ ꯀꯩꯅꯣꯅꯥꯅꯦ ꯅꯨꯄꯥꯅ ꯃꯔꯛ ꯃꯔꯛꯇ ꯉꯣꯁꯤꯟꯅꯔꯗꯤ ꯑꯗꯨꯝ ꯑꯗꯨꯃꯥꯏꯅ ꯇꯧꯕ ꯇꯥꯕꯅꯤꯅ ꯑꯗꯨ ꯅꯨꯄꯤꯁꯦ ꯌꯥꯝꯅ ꯐꯃꯜꯂꯕꯁꯨ ꯅꯨꯄꯥꯅ ꯊꯧꯑꯣꯏꯗꯕꯅꯦ
ꯎꯝ ꯑꯗꯨꯅꯤ
ꯎꯝ
ꯍꯥꯏꯅꯤꯡꯗꯦ ꯑꯗꯨꯝ ꯂꯩꯔꯁꯨ ꯍꯥꯏꯗ꯭ꯔꯗꯤ ꯌꯥꯗꯕ ꯃꯇꯝꯁꯨ ꯂꯩꯌꯦ
ꯌꯥꯝ ꯐꯩ ꯌꯥꯝ ꯐꯩ ꯑꯗꯨꯒ ꯑꯁ ꯍꯟꯗꯛ ꯆꯍꯤ ꯆꯍꯤ ꯍꯧꯕ ꯀꯥꯟꯗ ꯆꯍꯤ ꯍꯧꯕ ꯀꯥꯟꯗ ꯆꯠꯄꯅꯦꯗꯅ ꯑꯗꯨꯗ ꯃꯃꯥꯡ ꯆꯍꯤꯗꯗꯤ ꯆꯥꯛ ꯀꯥ ꯆꯥꯃꯤꯟꯅꯕꯅꯦ ꯍꯟꯗꯛꯇꯤ ꯆꯥꯃꯤꯟꯅꯕꯁꯦ ꯐꯪꯗ꯭ꯔꯦꯅꯦ
ꯍꯣꯏꯅꯦ
ꯅꯨꯡꯉꯥꯏꯇꯦꯅꯦ ꯅꯣꯏ ꯂꯣꯏ ꯄꯥꯏꯈ꯭ꯔꯅꯤꯅ
ꯌꯥꯝ ꯅꯨꯡꯉꯥꯏꯇꯦ ꯑꯁ ꯃꯇꯝꯗꯣ ꯑꯁ ꯅꯨꯡꯁꯤꯀꯣ ꯇꯨꯔꯦꯟꯗꯒ ꯑꯁ
ꯑꯁ ꯑꯁ ꯑꯁ ꯑꯁ ꯑꯗꯨꯅꯤ ꯑꯗꯨꯅꯤ ꯑꯗꯩꯁꯨ ꯑꯗꯨ ꯈꯜꯂꯤꯅꯦ ꯈꯣꯏ ꯑꯗꯨꯗ ꯌꯦꯟ ꯀꯌꯥꯅꯣ ꯃꯔꯤ ꯃꯉꯥꯂꯣ
ꯍꯣ ꯑ
ꯄꯨꯔꯒ ꯅꯨꯡꯗꯥꯡꯗ ꯆꯠꯂꯒ ꯑꯁ ꯉꯧꯔꯒ ꯆꯥꯕꯗꯣ ꯏꯟꯖꯥꯡ ꯌꯥꯎꯗꯕꯤꯗ ꯆꯥꯕꯗꯣ ꯑꯁ ꯑꯗꯨꯒꯨꯝꯕ ꯑꯅꯤꯁꯨ ꯁꯨꯅ ꯂꯩꯇ꯭ꯔꯦ ꯃꯍꯥꯎꯗꯣ
ꯍꯣꯢꯅꯦ
ꯑꯗꯨꯒꯤ ꯚꯤꯗꯤꯑꯣ ꯑꯗꯨꯒꯤ ꯚꯤꯗꯤꯑꯣ ꯑꯩꯉꯣꯟꯗ ꯌꯥꯎꯔ ꯂꯩꯔꯤꯌꯦ
ꯑꯣ ꯅꯨꯡꯁꯤꯀꯣ ꯃꯇꯝꯗꯣ
ꯌꯥꯝ ꯅꯨꯡꯁꯤ ꯑꯁ ꯌꯥꯝ ꯅꯨꯡꯁꯤꯈ꯭ꯔꯦ ꯖꯥꯠꯅꯤ
ꯃꯄꯣꯛ ꯑꯃꯗꯁꯨ ꯑꯗꯨꯝ ꯇꯧꯁꯤꯗ
ꯍꯣꯏ ꯃꯄꯣꯛ ꯑꯃꯗꯁꯨꯀꯣ ꯄꯥꯔꯇꯤ ꯑꯗꯨꯝ ꯇꯧꯁꯦ
ꯍꯣꯏ ꯅꯨꯡꯁꯤ ꯐꯖꯅ ꯑꯗꯨꯝ ꯂꯩꯔꯁꯦ
ꯑꯗꯨꯒ ꯃꯔꯛ ꯃꯔꯛꯇ ꯕꯣꯔꯥꯒꯨꯝꯕ ꯆꯥꯕꯁꯨ ꯌꯥꯎꯋꯦꯗꯥꯏꯅꯦ ꯍꯥꯟꯅ ꯃꯃꯥꯡꯗ ꯑꯗꯨꯁꯨ ꯑ ꯑꯩꯈꯣꯏꯒꯤ ꯑꯩꯈꯣꯏꯒꯤ ꯑꯩꯈꯣꯏ ꯑꯩꯈꯣꯏ ꯇꯧꯅꯕꯗ ꯍꯥꯟꯅ ꯅꯤꯡꯁꯤꯡꯉꯒ ꯅꯨꯡꯁꯤ ꯀꯤꯕ ꯑꯃ ꯌꯥꯎꯑꯦꯅꯦ
ꯑꯁ ꯅꯣꯡꯃꯥ ꯄꯨꯟꯁꯦ ꯅꯪ ꯅꯣꯏ ꯎꯝ ꯑꯩ ꯂꯥꯛ ꯑꯩ ꯊꯣꯛꯀꯅꯤ
ꯑꯥ ꯃꯈꯥꯗ ꯃꯈꯥꯗ ꯃꯈꯥꯗ ꯃꯈꯥꯗ ꯅꯣꯏꯗꯤ ꯃꯄꯥꯟ ꯂꯝꯗ ꯂꯩꯕꯅꯤꯅ ꯌꯥꯝ ꯇꯣꯏꯅ ꯎꯅꯕꯁꯨ ꯐꯪꯉꯔꯣꯏ
ꯎꯝ ꯑꯩ ꯂꯥꯛꯀꯅꯤ ꯑꯩ ꯑꯩ ꯂꯥꯛꯀꯅꯤ ꯅꯣꯏꯁꯨꯣ ꯎꯝ ꯅꯣꯏꯒꯤ ꯋꯦꯗꯤꯡꯗ ꯂꯥꯛꯔꯒ ꯑꯗꯨꯝ ꯄꯨꯟꯁꯤꯗ
ꯎꯝ ꯋꯦꯗꯤꯡ ꯇꯧꯒꯗ꯭ꯔꯥ ꯈꯩꯈꯣꯏꯗꯤ ꯅꯨꯄꯤ ꯆꯦꯗꯅꯤ ꯑꯗꯨ ꯋꯗꯤꯡ ꯒꯨꯝꯕ ꯇꯧꯖꯅ ꯆꯦꯟ ꯆꯣꯡꯕ ꯍꯥꯏꯗꯣ ꯇꯧꯕꯅꯦ
ꯅꯣꯏꯒꯤ ꯅꯣꯏꯒꯤ ꯋꯦꯗꯤꯡꯗꯤ ꯆꯥꯎꯅ ꯇꯧꯊꯣꯛꯁꯦ
ꯁꯤꯁ ꯋꯥꯔꯤꯔꯤꯗꯤ ꯑꯗꯨꯒꯨꯝꯕꯥ ꯉꯝꯖꯔꯥꯔꯣꯏꯌꯦ
ꯃꯇꯝ ꯂꯥꯀꯅꯤ ꯃꯇꯝ ꯂꯥꯀꯅꯤ
ꯈꯨꯟ ꯈꯨꯨꯟ ꯈꯨꯟꯒꯤ ꯂꯩꯑꯣ ꯄꯤꯗꯣ ꯅꯪꯉ ꯑꯩꯗꯤ ꯅꯣꯏꯕꯨ ꯌꯥꯝ ꯄꯥꯃꯨꯋꯦ
ꯑꯩꯈꯣꯏ ꯈꯨꯟꯒꯤ ꯂꯩꯁꯥꯕꯤꯁꯤꯡꯁꯦ ꯑꯍꯟ ꯑꯍꯟꯁꯤꯡꯕꯨ ꯁꯦꯕꯥ ꯇꯧꯕ ꯍꯩꯇꯦ ꯑꯗꯨꯒ ꯋꯥ ꯉꯥꯡꯊꯣꯛꯄꯗ ꯔꯥꯁꯤꯁꯨ ꯌꯥꯎꯗꯕꯅꯦ ꯑꯗꯒꯤ ꯑꯥ ꯑꯗꯨꯒꯨꯝꯕ ꯇꯧꯕꯀꯣ ꯔꯦꯁꯄꯦꯛꯒꯨꯝꯕ ꯌꯥꯎꯕꯗꯣ ꯑꯇꯩꯒ ꯈꯦꯠꯅꯩꯌꯦꯕ ꯑꯗꯒꯤ ꯃꯤꯅ ꯀꯧꯔꯒꯁꯨ ꯑꯗꯨ ꯀꯩꯕꯥ ꯋꯥ ꯋꯥ ꯂꯥꯎꯔꯒ ꯁꯨꯃꯥꯏꯅ ꯇꯧꯕ ꯀꯅꯥꯅ ꯀꯅꯥꯅꯕꯨ ꯃꯣꯏꯕꯨ ꯄꯥꯝꯃꯦ ꯅꯤꯡꯗꯣꯏꯅꯣ ꯃꯣꯏ ꯃꯇꯧꯗꯨꯒ ꯃꯣꯏ ꯃꯑꯣꯡꯗꯨꯒꯥ
ꯑꯦ ꯌꯥꯝ ꯐꯕꯁꯨ ꯌꯥꯝ ꯂꯩꯅꯤꯗ ꯂꯥꯛꯔꯗꯤ ꯑꯗꯨꯝ ꯐꯀꯅꯤꯗ
ꯐꯔꯣꯏ ꯐꯔꯦꯏ ꯃꯣꯏꯒꯤ ꯃꯍꯧꯁꯥ ꯂꯩꯔꯕꯅꯤꯅ ꯅꯪ ꯅꯪ ꯈꯛꯇꯅꯦ ꯏꯪ ꯇꯞꯄꯤꯁꯦ ꯑꯩꯈꯣꯏ ꯈꯨꯟꯗ ꯑꯗꯨꯒ ꯀꯩꯅꯣꯗꯁꯨ ꯅꯪ ꯅꯃꯥꯟꯅꯕꯤ ꯑꯩꯒꯤ ꯏꯆꯦꯗꯨꯁꯨ ꯑꯗꯨꯗꯤ ꯐꯩꯌꯦ ꯑꯗꯨꯁꯨ ꯇꯧꯗꯧ ꯂꯨꯍꯣꯡꯉꯥꯗꯤ ꯇꯧꯗꯧ ꯃꯥꯜꯂꯤꯅꯦ
ꯎꯝ
ꯏꯪ ꯇꯞꯄ꯭ꯔ ꯂꯨꯍꯣꯡ ꯂꯨꯍꯣꯡꯅꯗꯤ ꯑꯗꯨꯝ ꯇꯧꯅꯩ ꯍꯥꯏꯗꯨꯅꯤ ꯃꯤ ꯏꯪ ꯇꯞꯄ ꯐꯥꯎ ꯇꯧꯔꯒ ꯅꯪ ꯐꯥꯎ ꯍꯧꯖꯤꯛ ꯇꯧꯔꯦ ꯍꯥꯏꯁꯤꯗꯤ ꯅꯪ ꯐꯥꯎ ꯇꯧꯔꯒꯥꯟꯗ ꯃꯣꯏ ꯍꯧꯖꯤꯛ ꯍꯧꯖꯤꯛ ꯇꯧꯔꯤꯕ ꯂꯩꯁꯥꯁꯤ ꯂꯩꯁꯥꯕꯤꯁꯤꯡꯁꯤꯗꯤ ꯑꯦ ꯌꯨꯝ ꯄꯥꯜꯂꯀꯥꯟꯗ ꯐꯖꯔꯅꯤ
ꯐ ꯐꯖꯕꯁꯨ ꯂꯩꯕꯅꯦ ꯌꯨꯝ ꯄꯥꯜꯂꯗꯤ ꯑꯗꯨꯝ ꯇꯣꯉꯥꯟꯕ ꯑꯗꯨꯝ ꯑꯁ ꯑꯩ ꯑꯗꯨꯝ ꯇꯧꯕ ꯌꯥꯗꯦ ꯑꯗꯨꯝ ꯈꯅ
ꯎꯝ
ꯃꯤ ꯍꯥꯏꯕꯗꯤ ꯃꯤ ꯃꯤꯒꯤ ꯑꯃ ꯑꯃꯗꯤ ꯂꯩꯕꯅꯤꯗ
ꯂꯩ ꯂꯩꯔꯁꯨ ꯑꯩꯈꯣꯏꯒꯤ ꯀꯩꯅꯣꯗꯣ ꯂꯣꯀꯦꯜꯒꯤꯗꯤ ꯍꯦ
ꯎꯝ ꯀꯥ ꯍꯦꯂꯦ ꯍꯥꯏꯕ
ꯍꯣꯏ ꯃꯔꯛꯇ ꯈꯔ ꯅꯨꯡꯁꯤꯕꯗꯨ ꯌꯥꯎꯔꯝꯒꯅꯤ ꯀ ꯍꯥꯏꯗꯤꯂꯣ ꯁꯤꯕꯨꯗꯤ ꯑꯗꯨꯁꯨ ꯀꯩꯅꯣ ꯇꯧꯋꯦꯕ ꯇꯧꯕꯁꯨ ꯉꯝꯃꯣꯏꯕ ꯑꯗꯒꯤ
ꯑꯩꯗꯤ ꯄꯥꯝꯃꯨꯋꯦ ꯑꯩꯈꯣꯏꯒꯤ ꯂꯩꯁꯥꯕꯤ ꯄꯥꯈꯪꯁꯤꯡ ꯣꯃꯤ ꯑꯇꯣꯞꯄ ꯑꯇꯣꯞꯄ ꯑꯗꯨꯝ
ꯏ ꯅꯅꯥꯎ ꯅꯨꯄꯤꯁꯤꯡꯗ ꯑꯦꯗꯚꯥꯏꯁ ꯈꯔ ꯈꯔ ꯛꯄꯤꯌꯣ ꯏꯪ ꯇꯞꯅ ꯏꯪ ꯇꯞꯅ ꯂꯩꯌꯣ ꯑꯗꯨꯒ ꯑꯍꯟ ꯑꯍꯟꯒꯤ ꯁꯦꯕꯥ ꯇꯧꯅ ꯐꯖꯅ ꯇꯧꯕ ꯃꯤ ꯑ ꯍ ꯍꯥꯏ ꯑꯩꯅꯁꯨ ꯇꯧꯎ ꯑꯗꯨꯃꯥꯏꯅ ꯑꯦꯗꯚꯥꯏꯁ ꯅꯣꯏ ꯈꯪꯕꯗ ꯑꯦꯗꯚꯥꯏꯁ ꯈꯔ ꯈꯔ ꯄꯤꯌꯨ ꯑꯗ ꯅ ꯠꯇꯕꯤꯗ ꯁꯦꯔꯥꯟ ꯇꯨꯔꯥꯟ ꯇꯧꯕ ꯉꯥꯛꯇꯅꯦ ꯍꯣꯏ ꯐꯗꯤ ꯐꯖꯩ ꯂꯣꯏꯅ ꯑꯩꯈꯣꯏ ꯈꯨꯟꯒꯤꯗ ꯌꯥꯦ ꯑꯇꯩꯒ ꯁꯨꯝ ꯌꯦꯡꯕ ꯀꯥꯟꯗꯅ ꯑꯩꯈꯣꯏꯗꯤ ꯅꯨꯡꯇꯤꯒꯤ ꯑꯗꯨꯝ ꯎ
ꯍ ꯑꯗꯨꯒꯤꯅꯦ
ꯅꯨꯡꯇꯤꯒꯤ ꯎꯕꯒꯤ ꯑꯩꯈꯣꯏꯗꯤ ꯍꯣꯏ ꯅꯨꯡꯇꯤꯒꯤ ꯎꯕꯒꯤ ꯑꯩꯈꯣꯏ ꯋꯥꯈꯜꯗꯗꯤ ꯏꯆꯤꯟ ꯏꯅꯥꯎꯒꯨꯝꯅꯀꯣ ꯍꯣꯏ ꯄꯣꯛꯃꯤꯟꯅꯕꯒꯨꯝꯅ ꯈꯟꯈ꯭ꯔꯦꯕ ꯑꯗꯨꯒꯤꯁꯨ ꯑꯗꯨꯒꯤ ꯃꯊꯛꯇ ꯃꯣꯏꯁꯨ ꯁꯨꯃꯥꯏꯅ ꯈꯜꯂꯝꯕꯒꯤ ꯑꯣꯏꯔꯃꯦ ꯉꯝꯒꯅꯦꯕ ꯑꯩꯈꯣꯏ ꯅꯨꯄꯥꯁꯤꯡꯗꯁꯨ ꯎꯁꯤꯠꯇꯦꯕ ꯃꯣꯏꯗꯣ ꯑ ꯇꯧꯅꯦ ꯔꯦꯁꯄꯦ ꯀꯩ ꯌꯥꯎꯗꯕꯅꯦ ꯅꯨꯄꯥꯁꯤꯡꯗ ꯅꯪꯁꯨ ꯈꯪꯂꯝꯒꯅꯤ ꯑꯗꯣ ꯁꯨꯃꯥꯏꯅ ꯍꯣꯏ ꯁꯨꯃꯥꯏꯅ ꯇꯧꯕꯗꯨꯗ ꯀꯥꯏꯅ ꯅꯨꯡꯁꯤꯕ ꯀꯃꯥꯏꯅ ꯌꯥꯗꯣꯏꯅꯣ
ꯎꯝ ꯑꯗꯨꯅꯤ ꯑꯩ ꯑꯩꯈꯣꯏꯒꯤ ꯂꯩꯀꯥꯏꯗ ꯅꯨꯄꯤ ꯑꯃ ꯅꯪꯅ ꯈꯪꯅꯕꯒꯤꯦ ꯃꯁꯦꯗꯨ
ꯍꯣꯏ
ꯉꯁꯨ ꯌꯥꯝ ꯐꯩꯅꯦ ꯑꯩꯗꯤ
ꯐꯩꯌꯦ ꯐꯩꯌꯦ ꯑꯗꯨꯒ ꯑꯩꯅ ꯍꯥꯟꯅ ꯇꯧꯅꯕ ꯖꯣꯔꯤ ꯌꯥꯝ ꯆꯥꯕꯅꯦ ꯑꯗꯨ ꯅꯨꯄꯤ ꯑꯗꯨꯁꯨ
ꯑꯣꯥ
ꯑꯩꯕꯨ ꯄꯥꯎ ꯑꯗꯨꯝ ꯐꯥꯎꯅꯔꯒꯦ ꯑꯅꯤ ꯑꯍꯨꯝ ꯈꯪꯅꯕ ꯋꯥꯅꯤ ꯑꯗꯨ ꯃꯔꯛꯇꯨꯗ ꯑꯗꯨꯕꯨ ꯌꯥꯕ꯭ꯔꯕ
ꯍꯥꯏꯗꯤ ꯑꯗꯨꯒꯨꯝꯕ ꯐꯥꯎꯗꯤ ꯇꯜꯂꯦꯗ ꯍꯣꯏ ꯅꯪꯕꯨ ꯇꯣꯛꯈ꯭ꯔꯦ ꯍꯥꯏꯔꯗꯤ
ꯋꯥꯔꯤ ꯈꯪꯂꯝꯒꯅꯤꯀꯣ ꯍꯥꯏꯐꯦꯠ ꯇꯣꯛꯄꯒꯤ ꯋꯥꯔꯤꯗ
ꯑꯩꯗꯤ ꯈꯪꯗꯦ ꯀꯩ ꯃꯇꯥꯡꯒꯦꯔ ꯈꯪꯗꯦ
ꯑꯩ ꯍꯥꯏꯕꯤꯌꯨꯔꯥ
ꯍꯣꯏ
ꯇꯥꯗꯤ ꯇꯥꯅꯤ ꯃꯥꯔꯦ
ꯑꯩꯗꯤ ꯅꯨꯕꯥꯅꯤꯕꯗꯣ ꯌꯥꯝ ꯊꯥꯖꯔꯦ ꯑꯩꯗꯤ ꯑꯁ ꯅꯣꯏꯅꯤ